ꯇꯥꯎꯕꯣꯏ ꯇꯥꯎ ꯇꯥꯏꯌꯦ ꯇꯥꯏꯌꯦ ꯀꯩꯗꯧꯔꯤꯅꯣ
ꯑ ꯑꯩꯁꯨ ꯇꯨꯃꯤꯠ ꯑꯗꯨꯝ ꯂꯩꯅ ꯍꯧꯖꯤꯛꯇꯤ ꯅꯨꯡꯉꯥꯏꯔꯤ ꯍꯣꯏ ꯍꯣꯏ
ꯈꯔ ꯇꯧꯔꯦꯅꯦ ꯀꯅꯥ ꯁꯞꯄꯣꯔꯠ ꯇꯧꯒꯦ
ꯑꯩ ꯉꯁꯤꯁꯦ ꯀꯔꯤꯒꯤ ꯂꯩꯕ꯭ꯔꯣ ꯀꯥꯎꯈ꯭ꯔꯦꯅꯦ
ꯀꯦꯅꯦꯗꯥꯒ ꯑꯃꯔꯨꯀꯣ
ꯖꯤ
ꯀ
ꯍꯧꯖꯤꯛꯐꯥꯎ ꯑꯣ ꯁꯤ ꯑꯩ ꯃꯣꯔꯣꯛꯀꯣ ꯇꯧꯔꯒꯦꯗ
ꯑꯗꯨꯗꯤ ꯑꯩ ꯀꯦꯅꯦꯗꯥ ꯇꯧꯔꯒꯦ ꯍꯥ ꯉꯝ ꯉꯝꯕ ꯌꯦꯡꯉꯁꯦ ꯍꯥ ꯑꯍꯍꯥ ꯀꯅꯥꯅ ꯉꯝꯕ ꯌꯦꯡꯕ ꯇꯥꯔꯦꯅ
ꯑꯥ ꯑꯗꯨ ꯇ ꯇꯥꯏ ꯍꯥꯏ ꯇꯧꯕ ꯇꯥꯔꯦꯗꯅ ꯉꯁꯤꯗꯤ ꯍꯣꯏ
ꯑꯩ ꯑꯁ ꯅꯣꯡ ꯆꯨꯏꯅꯦꯀꯣ
ꯃꯥꯅꯦꯁꯤꯗꯤ ꯍꯣꯏ ꯆꯨꯌꯦ ꯅꯣꯟꯗꯤ
ꯈꯔ ꯇꯧꯔꯦꯍꯦ ꯀꯟꯅꯗꯤ ꯆꯨꯕꯗꯤ ꯅꯠꯇꯦ ꯅꯣꯡ ꯆꯨꯔꯤ ꯆꯨꯔꯤ ꯇꯧꯔ ꯌꯦꯒꯟ ꯃꯥꯟ ꯇꯥꯗ꯭ꯔꯦ ꯅꯣꯡꯃꯁꯨ ꯆꯨꯒꯦꯗꯤ ꯉꯁꯥꯏ ꯀꯟꯅ ꯆꯨꯒꯦ ꯍꯥꯏꯗꯤ ꯈꯤꯇꯪ ꯈꯤꯇꯪ ꯆꯨꯔ ꯂꯦꯞꯄ ꯍꯣꯏ ꯉꯟꯇꯥ ꯍꯧꯒꯠꯠꯇꯗꯤ ꯌꯥꯗꯦ ꯆꯥꯔꯆ ꯂꯩꯒꯦꯅꯦ ꯍꯣꯏ
ꯍꯣꯏ ꯑꯗꯣ ꯉꯁꯤꯗꯤ ꯀꯅꯥ ꯀꯅꯥ ꯌꯦꯒꯅꯤ ꯉꯁꯤ ꯀꯗꯥꯏ ꯀꯗꯥꯏ ꯌꯦꯅꯤ
ꯈꯪꯗ꯭ꯔꯦ ꯏꯃꯥꯟꯅꯕꯗꯣꯏꯗ ꯌꯦꯡꯉꯨꯁꯤꯔꯥ ꯇꯧꯕꯅꯦ
ꯑꯗꯣ ꯑꯩꯈꯣꯏꯗ ꯑꯩꯈꯣꯏꯗꯁꯨ ꯃꯤ ꯌꯥꯝ ꯂꯥꯛꯀꯅꯤ ꯌꯦꯡꯅꯕ
ꯑꯗꯨꯗꯤ ꯑꯩꯁꯨ ꯂꯥꯛꯑꯒꯦ
ꯍꯣꯏ ꯉꯥꯏꯍꯥꯛꯇꯪ ꯉꯍꯥꯛ ꯂꯩꯔꯒ ꯂꯥꯛꯄ ꯌꯥꯏ
ꯄꯨꯡ ꯇꯦꯟ ꯊꯥꯔꯇꯤ ꯑꯣꯏꯕꯅꯤꯅ ꯉꯥꯏꯍꯥꯛ ꯑꯣꯏꯔꯒ ꯉꯥꯏꯍꯥꯛ ꯑꯣꯏꯔꯒ ꯂꯥꯛꯀꯦ
ꯎꯝ ꯉꯍꯥꯛ ꯂꯩꯔꯒ ꯂꯥꯛꯄ ꯌꯥꯏ ꯆꯥꯔꯕꯣ ꯆꯥꯕꯗꯤ
ꯇꯥꯏꯌꯦ
ꯆꯥꯔꯕ꯭ꯔꯣ ꯑꯗꯣ
ꯍꯣꯏ ꯑꯩꯗꯤ ꯆꯥꯔꯦꯗ ꯉꯁꯥꯏ ꯆꯥꯒꯔꯦꯗ
ꯑꯗꯨ ꯀꯔꯤ ꯏꯟꯁꯥꯡ ꯆꯥꯏꯔꯦ ꯉꯁꯤꯅꯦ
ꯉꯁꯤꯗꯤ ꯉꯥꯅꯨ ꯑꯣꯏꯅ ꯇꯧꯔꯦ ꯚꯥꯏ
ꯅꯩꯔꯦꯍꯦ ꯈꯔ ꯇꯧꯔꯦꯍꯦ
ꯅꯪꯗꯤ ꯀꯩ ꯌꯦꯟꯁꯥꯡ ꯆꯥꯒꯦ
ꯑꯩꯁꯨ ꯉꯁꯤ ꯈꯦꯕ ꯈꯦꯕ
ꯈꯔ ꯇꯧꯔꯦꯍꯦ
ꯇꯥꯏ ꯂꯩꯇꯦꯅꯦ ꯍꯟꯗꯛ ꯕꯣꯜꯌꯦꯕꯒꯤ ꯑꯗꯨꯝ ꯈꯔ ꯈꯔ ꯆꯥꯁꯦ ꯍꯥꯕꯗꯤ ꯌꯥꯗꯦꯅꯦ
ꯑꯗꯨꯅꯦ ꯁꯞꯄꯣꯔꯠ ꯇꯧꯕ ꯇꯤꯝꯒꯤ ꯍꯥ ꯈꯜꯂ ꯆꯥꯗ꯭ꯔꯗꯤ ꯌꯥꯗꯦꯕ ꯍꯟꯗꯛꯇꯤ
ꯃꯥꯅꯦ ꯃꯥꯅꯦ ꯈꯔ ꯇꯧꯗ꯭ꯔꯗꯤ ꯌꯥꯗ꯭ꯔꯦ ꯕꯣꯜꯁꯤ ꯌꯦꯡꯕꯁꯤ ꯍꯣꯏ ꯂꯥꯛꯑꯦ ꯃꯩꯗꯤ ꯂꯥꯛꯑꯦ ꯍꯣꯏꯗꯤ ꯂꯥꯛꯑꯦ
ꯍꯣꯔꯦꯟ ꯕꯣꯜ ꯌꯦꯡꯉꯝꯗ ꯕꯣ ꯃꯩ ꯃꯨꯠꯂꯗꯤ ꯐꯖꯗꯧꯔꯤ
ꯅꯣꯡꯁꯦ ꯈꯔ ꯇꯧꯔꯛꯅꯤ ꯃꯥꯜꯂꯤꯅꯦ ꯑꯗꯨꯅꯤꯅꯦꯇꯥꯄꯣꯠ ꯅꯠꯇꯦ ꯍꯟꯗꯛꯁꯦ
ꯃꯩꯁꯨꯀꯣ ꯆꯥꯡ ꯅꯥꯏꯅ ꯂꯥꯛꯑꯗꯤ ꯐꯕ
ꯗ ꯑꯗ ꯀꯩꯅꯣ ꯉꯁꯥꯏ ꯀꯔꯤ ꯍꯥꯏꯕ꯭ꯔꯣ ꯕꯣꯜ ꯁꯥꯟꯅꯕ ꯆꯠꯈꯤ ꯀ ꯀꯔꯤꯒ
ꯈꯪꯗꯦꯅꯦ ꯑꯩ ꯐꯣꯟ ꯇꯧꯕꯤꯗꯦꯅꯦ ꯑꯗꯨꯗꯤ
ꯑꯗꯣ ꯃꯥꯗꯤ ꯀꯩꯗꯧꯔꯦ ꯂꯥꯛꯀꯦꯔꯥ ꯂꯥꯛꯑꯣꯏꯔꯥ ꯑꯗꯨ ꯄꯥꯎꯁꯨ ꯐꯔꯛꯇꯦ ꯃꯥꯁꯨ
ꯈꯪꯗꯦ ꯃꯥ ꯃ ꯦꯟ ꯃꯥꯟ ꯇꯥꯄꯣꯟꯗꯦ ꯂꯥꯛꯀꯅꯤꯁꯨ ꯍꯥꯏꯔꯝꯗꯦ ꯂꯥꯛꯑꯣꯏꯁꯨ ꯍꯥꯏꯗꯤ
ꯃꯥꯅ ꯆꯠꯂꯤꯗꯣ ꯂꯥꯞꯄ ꯕꯣꯜ ꯁꯥꯟꯅꯒꯅꯤ ꯍꯥꯏꯔꯝꯕꯗꯣ
ꯃꯥ ꯍꯣꯏ ꯊꯥꯔꯇꯤ ꯃꯤꯅꯤꯠꯁ ꯀꯨꯝꯕꯗꯤ ꯆꯠꯂꯝꯕꯅꯤꯌꯦ
ꯍꯣꯏ ꯍꯣꯏ ꯑꯣꯏꯣꯔꯝꯃꯅꯤ
ꯊꯥꯔꯇꯤ ꯃꯤꯅꯤꯠ ꯃꯨꯛ ꯆꯠꯂꯗꯤ ꯉꯁꯥꯏ ꯃꯥ ꯆꯠꯈꯤꯕꯗꯣ ꯄꯨꯡ ꯀꯌꯥꯗ ꯍꯧꯗꯣꯏꯖꯥꯠꯂꯣꯕꯣ ꯃꯥꯏ ꯑꯗꯨꯋꯥꯏꯗ ꯍꯧꯖꯔ ꯌꯥꯥꯠꯂꯥ ꯅꯥꯌꯦꯡꯗꯣꯋꯥꯏꯍꯥꯎꯔꯗꯤ ꯍꯧꯖꯤꯛ ꯂꯥꯛꯄ ꯌꯥꯔꯦꯗ ꯋꯥꯟ ꯑꯋꯥꯔꯃꯨꯛ ꯁꯔ ꯁꯕꯅꯤꯅꯀꯣ ꯍꯧꯖꯤꯛꯇꯤ ꯇꯦꯟ ꯍꯥꯏꯅ
ꯅꯦ ꯍꯧꯖꯤꯛ ꯎꯝ ꯐꯔꯦ ꯍꯣꯔꯦꯟ ꯉꯥꯏꯍꯥꯛꯇꯪ ꯂꯩꯔꯒ ꯄꯥꯎ ꯐꯥꯎꯅꯒꯦ
ꯂꯩꯗ
ꯎꯝ ꯑꯗꯨꯒ ꯀꯔꯝ ꯇꯧꯒꯅꯤ ꯍꯌꯦꯡ ꯑꯌꯨꯛꯇꯤ ꯑꯥ ꯀꯩ ꯍꯥꯏꯦ ꯍꯥꯏꯕ
ꯑꯌꯨꯛ ꯑꯌꯨꯛꯀꯤꯗꯤ ꯌꯦꯡꯉꯔꯣꯏꯗ
ꯍꯣꯏ
ꯐꯛꯇꯑ ꯌꯦꯡꯂꯕꯁꯨ ꯑꯁ ꯕꯤꯠ ꯕꯤꯠꯕꯨꯗꯤ ꯂꯩꯕ ꯑꯗꯨꯕꯨ ꯍꯧꯒꯠꯄꯗꯨꯅꯅꯦ ꯇꯜꯂꯤꯁꯦ ꯍꯣꯔꯦꯟ ꯆꯔꯆ ꯑꯃꯛ ꯎꯏꯔ ꯇꯧꯈꯠꯂꯛꯑꯗꯤ ꯁꯣꯏꯔꯦ
ꯑꯗꯨꯅ ꯈ꯭ꯋꯥꯏ ꯇꯟꯕ ꯍꯥꯏꯁꯦ
ꯍꯥ ꯍꯥ ꯍꯥ
ꯑꯗꯣ ꯍꯌꯦꯡꯗꯤ ꯎꯏ ꯎꯄꯥꯏ ꯂꯩꯇꯦ ꯂꯩꯇꯦ ꯍꯌꯦꯡꯕꯨꯗꯤ ꯊꯕꯛꯄꯨꯗꯤ ꯑꯉꯥꯡꯁꯤꯡꯁꯦ ꯈꯔ ꯌꯦꯡꯁꯤꯟꯕ ꯇꯥꯔꯦꯅ
ꯑꯥ ꯇꯨꯏꯁꯟ ꯂ꯭ꯔꯣ ꯀꯩꯅꯣ
ꯅꯧꯗꯦꯗ ꯁꯤ ꯑꯉꯥꯡꯁꯤꯡ ꯌꯨꯝꯗ ꯑꯉꯥꯡꯁꯤꯡ ꯑꯗꯨꯝ ꯀꯣꯏꯔꯛꯑꯦ ꯁꯟꯗꯦꯗꯗꯤ
ꯎꯝ
ꯁꯪꯕ ꯇꯥꯔ
ꯃꯥꯝꯃ ꯑꯃ ꯑꯣꯏꯔꯨꯕꯅꯤꯅꯍꯥ
ꯍꯣꯏ ꯍꯥꯏꯄꯥꯏ ꯂꯩꯇꯦ ꯅꯪꯗꯤ ꯁꯣꯝꯅ ꯅꯪꯁꯨ ꯊꯕꯛ ꯊꯤꯜꯂꯝꯒꯅꯤꯅ ꯍꯥꯏꯌꯦꯡꯗꯤ
ꯍꯌꯦꯡ ꯎꯝ ꯈꯔꯕꯨꯗꯤ ꯆꯤꯟꯒꯅꯤ ꯍꯌꯦꯡꯁꯦ ꯑꯉꯥꯡꯁꯤꯡ ꯑꯦꯛꯖꯥꯝ ꯂꯩꯕ ꯑꯦ ꯑꯦꯛꯖꯥꯝ ꯍꯥꯏꯁꯦ ꯅꯦꯛꯁ ꯗꯤꯁ ꯀꯃꯤꯡ ꯁꯟꯗꯦ ꯅꯛꯀꯤ ꯅꯠꯇꯕ ꯍꯌꯦꯡ ꯑꯦ ꯃꯊꯪ ꯂꯥꯛꯀꯗꯕ ꯁꯟꯗꯦꯒꯤꯀꯣ ꯑꯗꯨꯒꯤ ꯄꯣꯔꯁꯟ ꯈꯔ ꯄꯤꯗꯗꯤ ꯌꯥꯗꯕ ꯑꯉꯥꯡꯁꯤꯡꯒꯤ
ꯀꯩꯅꯣ ꯀꯩ ꯀꯧꯔꯤꯣ
ꯍꯣꯏ ꯑꯣꯖꯥ ꯑꯣꯏꯅ ꯊꯧꯋꯏꯗ ꯑꯣꯖꯥ ꯃꯆꯥ ꯍꯥꯏꯕ ꯇꯥꯔꯦꯅꯦ ꯆꯔꯆꯀꯤ
ꯏꯁꯩ ꯏꯁꯩꯒꯨꯝꯕ ꯀꯩ ꯀꯥ ꯇꯧ ꯅꯠꯇ꯭ꯔꯣ
ꯏꯁꯩꯁꯦ ꯈꯪꯗꯦꯗ ꯍꯪꯉꯣꯏꯗꯧꯅ ꯄꯪꯈꯣꯡꯗꯣ ꯈꯣꯡꯉꯦꯗ ꯎꯝ
ꯌꯥꯗꯦꯍꯦ ꯑꯉꯥꯡꯁꯤꯡꯁꯤ ꯍꯟꯗꯛꯁꯦ
ꯈꯪꯗ꯭ꯔꯦꯅꯦ ꯕꯣꯜꯒꯤ ꯃꯇꯝ ꯑꯣꯏꯕꯅꯦ ꯑꯉꯥꯡꯁꯤꯡꯁꯨ ꯌꯥꯝꯅ ꯏꯟꯇꯔꯦꯁ ꯂꯩꯌꯦꯅꯦ
ꯍꯣꯏ ꯑꯗꯣ ꯃꯤꯗꯤ ꯌꯥꯝꯕ꯭ꯔꯣ ꯅꯣꯏ ꯑꯉꯥꯡꯁꯤꯡ
ꯃꯤ ꯃꯁꯤꯡ ꯊꯤꯕꯨ ꯊꯤꯔꯗꯤ ꯐꯤꯐꯇꯤ ꯁꯤꯛꯁꯇꯤꯕꯨꯗꯤ ꯌꯧꯔꯝꯅꯤ
ꯑꯥ ꯑꯗꯣ ꯅꯨꯄꯥ ꯃꯆꯥꯁꯤꯡꯗꯤ ꯂꯥꯛꯔꯝꯃꯣꯏꯗꯅ ꯕꯣꯜ ꯌꯦꯡꯕꯗ ꯀꯔꯤ ꯀꯔꯥ ꯇꯥꯔ
ꯍꯜ ꯂꯥꯁ꯫ ꯁꯟꯗꯦꯖꯤꯗꯤ ꯑꯉꯥꯡꯁꯤꯡ ꯀꯩꯅꯣ ꯂꯩꯕꯅꯤꯅ ꯃꯣꯏ ꯑꯇꯣꯞꯄ ꯆꯔꯁꯇ ꯕꯤ ꯕꯤ ꯑꯦꯁ ꯚꯦꯀꯦꯁꯟ ꯂꯩꯕꯅꯤꯅꯀꯣ ꯂꯣꯏ ꯆꯠꯄ ꯑꯗꯣ ꯗꯤꯁꯀꯃꯤꯡ꯫ ꯁꯟꯗꯦꯗꯤ ꯌꯥꯝꯅ ꯑꯃꯨꯛ ꯂꯥꯛꯈ꯭ꯔꯅꯤ ꯂ ꯁꯟꯗꯦꯕꯨꯗꯤ ꯀ꯭ꯂꯥꯁ ꯂꯧꯗꯕꯤꯗ ꯑꯗꯨꯝ
ꯑꯗꯣ ꯑꯇꯣꯞꯄ ꯑꯇꯣꯞꯄꯗ ꯃꯣꯏ ꯂꯩ ꯍꯥꯏꯗꯨꯗꯤ ꯀꯗꯥꯏꯗ ꯆꯠꯄꯅꯣ ꯃꯣꯏꯗꯤ꯫
ꯀꯩꯅꯣ ꯆꯥꯔꯁ ꯑꯆꯧꯕꯗꯩꯅꯤꯅ ꯑꯩꯈꯣꯏ ꯑꯅꯛꯄꯗ꯫
ꯑꯣ꯫
ꯑꯗꯨ ꯑꯗꯨꯗ ꯈꯛꯇꯪ ꯑꯣꯏꯔꯝ ꯃꯣꯏ ꯎꯝ ꯑꯇꯣꯞ ꯑꯇꯣꯞꯄ ꯃꯐꯝꯗꯗꯤ ꯇꯧꯕ꯭ꯔꯣ ꯇꯧꯗꯣꯏꯅ
ꯑꯇꯣꯞꯄ ꯖꯒꯥꯗꯁꯨ ꯇꯧꯋꯦ ꯇꯧꯕꯗꯦ ꯃꯣꯏ ꯆꯔꯆ ꯑꯅꯤ ꯄꯥꯡꯊꯣꯛꯑꯦꯕꯀꯣ ꯕꯤ ꯕꯤꯕꯦꯁꯇꯣ꯫
ꯑꯣ꯫
ꯑꯗꯨꯏ ꯆꯔꯆ ꯑꯅꯤꯗ ꯑꯗꯨꯝ ꯃꯣꯏ ꯌꯥꯎꯅꯤꯡ ꯌꯥꯎꯅꯤꯡꯕ ꯃꯄꯥꯗ ꯑꯩꯈꯣꯏꯗꯤ꯫ ꯀꯩꯅꯣ ꯑ ꯂꯥꯛꯇ꯭ꯔꯤꯕ ꯍꯥꯏꯗꯤ ꯗꯨꯔꯒꯥ ꯄꯨꯖꯥ ꯃꯇꯝꯗꯅ ꯑꯩꯈꯣꯏ ꯍꯦꯛ ꯇꯧꯋꯦꯕ ꯑꯉꯥꯡꯁꯤꯡꯒꯤ ꯁꯝꯃꯔ ꯕ꯭ꯔꯦꯛꯀꯤ ꯃꯇꯝꯗ ꯆꯥꯅꯗꯕ ꯍꯥꯏꯕ ꯇꯥꯔꯦꯅꯦ
ꯑꯣ ꯑꯗꯨꯗꯤ ꯗꯨꯔꯒ ꯄꯨꯖ ꯈꯔ ꯃꯥꯟꯅꯕꯒꯤ
ꯗꯨꯔꯒꯥ ꯄꯨꯖꯥꯅ ꯃꯣꯏ ꯁꯨꯇꯤ ꯄꯤꯔꯗꯤ ꯄꯨꯂꯞ ꯄꯤꯃꯤꯟꯅꯕꯀꯣ
ꯍꯣꯏ ꯍꯣꯏ ꯑꯗꯨ ꯃꯇꯝꯗꯅ ꯊꯋꯥꯏ ꯈꯔ ꯅꯨꯡꯉꯥꯏꯅꯤꯗ
ꯎꯝ ꯅꯨꯡꯉꯥꯏ ꯑꯗꯨ
ꯑꯩꯈꯣꯏ ꯃꯇꯝꯗꯗꯤ ꯑꯗꯨ ꯇꯧꯗꯕꯅꯤꯅ ꯑꯃ ꯂꯥꯛꯑꯗꯤ ꯑꯃ ꯁꯪꯗꯕ ꯑꯃ ꯁꯪꯉꯗꯤ ꯑꯃ ꯁꯪꯗꯕ ꯇꯧꯕꯅꯤꯅꯦ ꯑꯩꯈꯣꯏ ꯃꯇꯝꯗꯗꯤ
ꯎꯝ ꯑꯁ ꯕꯦꯔꯥꯅꯦ ꯑꯁꯦꯡꯕ
ꯑꯩꯅ ꯑꯍꯥ ꯃꯄꯥꯟꯗ ꯂꯩꯔꯨꯔꯦ ꯑꯗꯨꯅ ꯍꯜꯂꯛꯄꯗꯗꯤ ꯃꯇꯝꯗꯨ ꯆꯥꯟꯅꯗ꯭ꯔꯦ
ꯃꯇꯝ ꯆꯥꯟꯅꯗ꯭ꯔꯦ ꯀꯥꯃꯤꯟꯅꯕꯁꯨ ꯐꯪꯗ꯭ꯔꯦ
ꯑꯁꯤꯗ ꯂꯩꯕꯁꯤꯡꯁꯨ ꯃꯣꯏ ꯑꯩ ꯍꯜꯂꯛꯄ ꯃꯇꯝꯗꯗꯤ ꯃꯣꯏ ꯍꯣꯏ ꯅꯣꯏꯅ ꯍꯧꯅꯈ꯭ꯔꯦ ꯃꯇꯝꯁꯦ ꯄꯪꯆ ꯁꯥꯟꯅꯗꯣꯏꯕ
ꯆꯥꯟꯅꯗꯦ ꯅꯪꯅ ꯍꯜꯂꯛꯄ ꯃꯇꯝꯗꯁꯨ ꯑꯃꯨꯛꯀ ꯑꯩꯈꯣꯏ ꯀꯃꯥꯏ ꯍꯥꯏꯅꯤ ꯀꯣꯂꯦꯖ ꯃꯨꯛ ꯇꯣꯡꯉꯥꯜꯂꯦ ꯆꯥꯟꯅꯗ꯭ꯔꯦ ꯆꯠꯊꯣꯛ ꯆꯠꯁꯤꯟꯗꯣ ꯎꯝ ꯌꯥꯗ꯭ꯔꯦꯕ
ꯍꯣꯏ ꯍꯣꯏ ꯍꯥꯟꯇꯤ ꯍꯧꯖꯤꯛ ꯋꯥꯔꯜ ꯀꯞ ꯍꯣꯏ ꯋꯥꯔꯜ ꯀꯞꯁꯦ ꯈꯔ ꯐꯖꯅ ꯌꯦꯡꯉꯁꯦ ꯑꯩꯈꯣꯏꯁꯦ ꯄꯨꯜꯂꯁꯦ
ꯃꯇꯝ ꯃꯇꯝꯗꯅ ꯈꯔ ꯌꯥꯝꯅ ꯄꯨꯟꯗꯗꯤ ꯌꯥꯔꯣꯏꯍꯦ
ꯃꯥꯅꯦ ꯅꯠꯇꯗꯤ ꯃꯁꯥ ꯃꯁꯥꯒꯤ ꯃꯇꯝ ꯃꯆꯥꯥ ꯃꯁꯥ ꯊꯕꯛ ꯂꯩꯕꯅꯤꯅꯀꯣ ꯁꯪꯗ꯭ꯔꯦꯕ ꯑꯗꯨ ꯋꯥꯜ ꯀꯞ ꯃꯇꯝꯗꯗꯤ ꯅꯨꯡꯗꯥꯡꯗꯅꯦ ꯑꯗꯨꯒꯤ ꯅꯨꯡꯗꯥꯡꯗꯗꯤ ꯊꯕꯛ ꯆꯠꯅꯗꯦꯅ
ꯅꯨꯡꯗꯥꯡꯗꯗꯤ ꯊꯕꯛ ꯆꯠꯅꯗ꯭ꯔꯦ ꯌꯦꯡꯕꯁꯨ ꯅꯨꯡꯉꯥꯏꯔꯦ ꯁꯨꯇꯤ ꯂꯩꯇꯕꯒꯤꯁꯦ ꯑꯁ ꯕꯦꯔꯥ ꯀꯥꯏꯁꯦ ꯑꯃꯨꯛꯀ ꯑꯌꯨꯛ ꯉꯟꯇꯥꯒꯤ ꯃꯦꯠꯁ ꯂꯩꯔꯦ ꯈꯣꯠꯂꯦ ꯇꯧꯔꯒ ꯑꯃꯨꯛꯀ ꯊꯕꯛ ꯂꯩꯔꯦ ꯑꯗꯨ ꯎꯝ
ꯈꯔ ꯇꯧꯔꯦꯁꯨ
ꯀꯩꯅꯣꯗꯅ ꯌꯨꯔꯣꯞꯀꯤ ꯃꯇꯝꯗꯣ ꯌꯨꯔꯣꯞ ꯇꯁ ꯅꯥꯕ ꯃꯇꯝꯗꯣ ꯑꯃꯦꯔꯤꯀꯥ ꯅꯠꯇꯕ
ꯑ ꯑꯃꯅ ꯀꯩ ꯍꯥꯏꯕ꯭ꯔꯥ
ꯇꯝꯗꯅ ꯃꯇꯝꯗꯣ ꯈꯔ ꯑꯦꯗꯖꯁ ꯇꯧꯕ ꯅꯨꯡꯉꯥꯏꯌꯦꯅꯀꯣ ꯍꯥꯏꯗꯤ ꯇꯥꯏꯃꯤꯡꯗꯣ ꯃꯣꯏꯗꯤ ꯅꯝꯕꯔ ꯇꯨꯋꯜꯞ ꯊꯥꯔꯇꯤ ꯑꯗꯨꯋꯥꯏꯗ ꯑꯗꯨꯝ ꯁꯅꯥꯏꯅ
ꯍꯣꯏ ꯌꯨꯔꯣꯞꯀꯤꯗꯨꯗꯤ ꯃꯣꯏ ꯀꯩꯅ ꯍꯥꯏꯁꯦ ꯂꯣꯀꯦꯁꯟꯗꯣ ꯑꯔ ꯅꯠꯇ꯭ꯔꯣ ꯅꯍꯥꯟꯗꯣ ꯃꯤꯗꯜ ꯏꯁꯇ ꯇꯧꯕꯗꯁꯨ ꯑꯩꯈꯣꯏ
ꯍꯣꯏ ꯇꯥꯏꯝ ꯖꯣꯟꯗꯣ ꯑꯩꯈꯣꯏꯒ ꯈꯔ ꯆꯠꯅꯕ
ꯍꯣꯏ ꯍꯧꯖꯤꯛ ꯑꯃꯦꯔꯤꯀꯥꯗꯤ ꯑꯁ ꯑꯃꯅ ꯃꯃꯥꯡꯗ ꯑꯃꯅ ꯃꯅꯤꯡꯗ
ꯑꯩꯈꯣꯏꯅ ꯁꯤꯗ ꯑꯌꯨꯛ ꯐꯣꯔ ꯇꯥꯔꯗꯤ ꯑꯔꯣꯝꯗꯗꯤ ꯑꯌꯨ ꯇ ꯑꯩꯈꯣꯏ ꯐꯣꯇ ꯗꯤ ꯑꯃꯨꯛꯀ ꯐꯣꯔꯗ ꯏꯚꯤꯅꯤꯡ ꯇꯥꯔꯅꯦꯕ ꯃꯣꯏꯒꯤꯗꯃꯛꯇꯤ ꯎꯝ ꯇꯥꯏꯝ ꯖꯣꯟꯗꯣ ꯌꯥꯗꯦ ꯍꯥꯏꯔꯒ ꯀꯩꯅꯣꯗꯣ ꯈ꯭ꯔꯤꯁꯃꯥꯁ ꯀꯨꯝꯕ ꯅꯠꯇ ꯅꯤꯌꯨ ꯌꯥꯔꯒꯨꯝꯕꯖꯦ ꯑꯩꯈꯣꯏꯅ ꯍꯥꯟꯅ ꯇꯧꯋꯤꯅꯦ ꯍꯥꯏꯗꯤ ꯑꯩꯈꯣꯏ ꯗꯦꯠ ꯋꯥꯟ ꯍꯥꯟꯅ ꯊꯣꯛꯑꯦꯕ ꯃꯣꯏꯣꯏ ꯃꯣꯏꯉꯣꯟꯗꯒꯤ ꯍꯥꯏꯔꯗꯤ
ꯃꯥꯅꯦ ꯃꯥꯅꯦ ꯑꯩꯈꯣꯏꯅ ꯇꯧꯔꯦ ꯃꯣꯏꯗꯤ ꯐꯖꯅ ꯇꯨꯝꯃꯦ꯫
ꯎꯝ꯫
ꯃꯣꯏ ꯅꯨꯡꯗꯥꯡ ꯉꯥꯏꯔꯤꯅꯦꯕ꯫
ꯑꯣꯏ ꯑꯩꯈꯣꯏꯅ ꯅꯨꯡꯗꯥꯡꯗ ꯉ ꯉꯥꯏꯔꯒ ꯑꯌꯨꯛ ꯉꯥꯏꯕ ꯃꯣꯏꯅ ꯑꯃꯨꯛꯀ ꯅꯨꯡꯗꯥꯡꯗꯅ ꯑꯃꯨꯛ ꯉꯥꯏꯔꯒ ꯑꯌꯨꯛꯀꯤ ꯉꯥꯏꯕ꯫
ꯃꯥꯅꯦ꯫
ꯑꯩꯈꯣꯏꯅ ꯐꯥꯁ ꯄꯣꯠ ꯈꯔ ꯆꯠꯂꯦꯅꯦ꯫
ꯃꯣꯏ ꯏꯁꯂꯣ ꯆꯠꯂꯤꯔꯣ ꯃꯣꯏꯖꯦ ꯑꯁ ꯗꯦꯕꯂꯞꯃꯦꯟ ꯀꯟꯇ꯭ꯔꯤꯅꯤ ꯀꯥꯏꯇꯧꯔ ꯁ꯭ꯂꯣ ꯆꯠꯈ꯭ꯔꯦ ꯃꯣꯏꯁꯨ ꯌꯥꯗ꯭ꯔꯦ꯫
ꯏꯁꯂꯣ ꯈꯔ ꯆꯠꯂꯦ ꯌꯥꯗꯦ ꯐꯥꯁꯋꯥꯔꯗ ꯈꯔ ꯇꯧꯗꯗꯤ ꯌꯥꯔꯔꯣꯏ ꯏꯟꯗꯤꯌꯥꯁꯨ ꯁꯝꯅ ꯍꯥꯏꯔꯗꯤ ꯑꯁ ꯑꯃꯦꯔꯤꯀꯥꯗꯒꯤꯗꯤ ꯌꯥꯝꯅ ꯅꯦꯝꯃꯤꯗ꯫
ꯑꯗꯣ ꯃꯣꯏ ꯍꯧꯖꯤꯛ ꯀꯔꯤ ꯀꯔꯤ ꯍꯥꯏꯕ꯫ ꯑꯐ꯭ꯔꯤꯀꯥꯟ ꯀꯣꯟꯇꯤꯅꯦꯟꯒꯤꯗꯤ ꯀꯅꯥ ꯀꯅꯥ ꯌꯥꯎꯔꯤ ꯇꯤꯝ
ꯑꯐ꯭ꯔꯤꯀꯟꯒꯤꯁꯦ ꯀꯩꯅꯣ ꯂꯩꯗꯥꯏꯅꯦ ꯀꯦꯞꯄꯦ ꯕꯥꯔꯗꯦ ꯊꯣꯛꯈ꯭ꯔꯦ
ꯒꯅꯥꯁꯨ ꯊꯣꯛꯈ꯭ꯔꯦ꯫ ꯃꯤ ꯑꯁ ꯑꯐ꯭ꯔꯀꯥꯥꯟ ꯀꯦ ꯊꯣꯛ ꯑꯣ ꯊꯣꯛꯈ꯭ꯔꯕ ꯃꯥꯜꯂꯦꯗ꯫ ꯃꯤ ꯌꯥꯝ
ꯑꯐ꯭ꯔꯤꯀꯥꯟ ꯀꯟꯇꯨꯅꯌꯟꯒꯤ ꯌꯥꯎꯗ꯭ꯔꯦꯗ ꯑꯦꯁꯤꯌꯥꯁꯨ ꯌꯥꯎꯗ꯭ꯔꯦ ꯃꯣꯏ ꯍꯧꯖꯤꯛ ꯌꯨꯔꯣꯞ ꯀꯣ ꯑꯃꯦꯔꯤꯀꯟ ꯀꯟꯇꯅꯦꯟ ꯎꯝ ꯃꯣꯏ ꯌꯨꯔꯣꯞꯀꯤ ꯀꯣꯟꯇꯤꯅ ꯇ ꯉꯥꯏꯔꯦ
ꯖꯔꯃꯅꯤꯁꯨ ꯊꯣꯛꯈ꯭ꯔꯦꯗꯅ ꯅꯍꯥꯟꯗꯒꯤ ꯌꯦꯡꯉꯤ
ꯖꯔꯃꯅꯤ ꯊꯣꯛꯈ꯭ꯔꯦ꯫
ꯎꯝ꯫
ꯖꯔꯃꯅꯤ ꯌꯥꯗꯦꯗ ꯍꯟꯗꯛ ꯑꯁ ꯐꯖꯒꯗ꯭ꯔ ꯍꯥꯏꯔꯒ
ꯍꯧꯖꯤꯛ ꯂꯩꯔꯤꯁꯦ ꯌꯥꯝꯗꯤ ꯌꯥꯝ ꯈꯪꯗꯕ ꯈꯔ ꯂꯩꯔꯤ ꯅꯦꯗꯔꯂꯦꯟꯁꯨ ꯆꯠꯈ꯭ꯔꯦ꯫ ꯅꯦꯗꯔꯂꯦꯟꯗꯤ ꯕꯦꯜꯖꯤꯌꯝꯁꯨ ꯀꯥꯔꯦꯀꯣ ꯍꯣꯏ ꯕꯦꯜꯖꯤꯌꯝꯁꯨ ꯂꯩꯔꯤ꯫
ꯁꯤꯅꯤꯒꯜ ꯇꯣꯛ ꯇꯣꯛꯈ꯭ꯔꯕꯣ꯫